ꯍꯦꯜꯂꯣ
ꯍꯜꯂꯣ
ꯍꯜꯂꯣ ꯍꯜꯂꯣ
ꯑꯥꯎ ꯇꯥꯏꯑꯦ ꯕ꯭ꯔꯗ ꯍꯥꯏꯦꯌꯣ
ꯇꯥꯕꯄꯗ
ꯑꯥꯎ ꯇꯥꯏꯌꯦ ꯇꯥꯏꯌꯦ
ꯅꯅꯥꯀꯣꯟꯗꯨ ꯐꯖꯅ ꯇꯥꯗꯦꯅꯦ
ꯁꯦꯡꯅ ꯇꯥꯗꯕ꯭ꯔꯥ
ꯌꯥꯝꯀꯥꯟ ꯅꯦ ꯇꯥꯛꯑꯕꯨ ꯇ ꯌꯥꯝꯀ ꯅꯥꯛ ꯑꯗꯨꯕꯣ
ꯑꯣ
ꯁ꯭ꯄꯤꯀꯔꯗꯨ ꯅꯝꯁꯤꯟꯕ꯭ꯔꯥ ꯑꯣꯏꯔꯝꯅꯤ
ꯑ ꯑꯗꯨꯝꯕ ꯑꯃ ꯑꯣꯏꯒꯅꯦꯗ
ꯈ꯭ꯔꯥꯇꯝꯅ ꯇꯥꯏ ꯅ ꯅꯪ ꯈꯣꯟꯗꯣ
ꯑ ꯆꯈꯥꯔꯕꯣ
ꯑꯁ ꯆꯥꯗ꯭ꯔꯤꯗ ꯋꯥꯠꯂꯤ ꯆꯥꯛ ꯆꯥꯅꯃ ꯄꯣꯔꯇꯨꯒꯜꯒꯤ ꯃꯦꯠ ꯉꯥꯏꯔꯤꯅꯤꯗ ꯍꯥꯞ ꯇꯥꯔꯀꯥꯟꯗ ꯆꯥꯒꯦꯅꯀꯣ
ꯑ ꯀꯩ ꯀꯔꯤ ꯀꯔꯤ ꯍꯦꯟꯁꯥꯡ ꯊꯣꯡꯒꯦ
ꯈꯣꯏꯔꯣ ꯑꯁ ꯉꯁꯤꯁꯦ ꯉꯥꯅꯨꯒ ꯉꯥꯒ ꯑꯁ ꯌꯥꯝꯃꯦ ꯍꯣꯏ ꯑꯩ ꯉꯁꯤꯖꯦ
ꯑ ꯌꯥꯝ ꯌꯥꯝ ꯍꯥꯎꯕꯒꯤ ꯋꯥꯔꯤꯅꯤꯅꯦ ꯍꯥ
ꯍꯣꯏ ꯅꯣꯏꯗꯤ ꯆꯥꯈ꯭ꯔꯕ ꯐꯗ
ꯑ ꯑꯩꯁꯦ ꯇꯝ ꯇꯞ ꯆꯥꯔꯝꯕꯅꯦ ꯍꯣꯇꯦꯜꯗꯒꯤꯀꯣ ꯑꯥꯎ
ꯑꯠꯆꯥ ꯑꯠꯆꯥ ꯀꯩ ꯃꯊꯦꯜ ꯍꯣꯠꯅꯔꯤꯒꯦ
ꯃꯊꯦꯜꯁꯦ ꯈꯔ ꯌꯥꯝꯃꯦ
ꯏꯔꯣꯃꯒꯨꯝꯕ ꯀꯥꯡꯉꯧꯒꯨꯝꯕ ꯑꯍꯥꯎꯕꯒꯨꯝꯕ ꯌꯧꯔꯝꯅꯤꯗ
ꯑ ꯍꯥꯎꯗꯤ ꯍꯥꯎꯕ ꯑꯗꯨꯣ ꯑꯩꯅ ꯊꯣꯡꯕꯗꯤ ꯅꯠꯇꯕꯀꯣ
ꯍꯣꯏꯇꯦꯜ ꯑꯗꯨꯒꯤꯗꯤ ꯎꯝ ꯍꯥꯎꯗꯤ ꯍꯥꯎꯕꯅꯦ ꯑꯗꯨ ꯑꯣꯏꯔꯁꯨ ꯎꯝ ꯈꯔꯗꯤ ꯂꯩꯕꯅꯤꯗ ꯑꯩꯈꯣꯏꯅ ꯊꯣꯡꯒ ꯆꯥꯕꯕꯨ ꯑꯣꯏꯔꯗꯤꯀꯣ ꯎꯝ ꯅꯪ ꯈꯣꯟꯁꯦ ꯐꯖꯅ ꯇꯥꯗꯦꯅꯦꯕ꯭ꯔꯗ
ꯍꯔ ꯈꯔꯅꯦꯕ ꯈꯔ ꯅꯨꯡꯉꯥꯏꯇꯕ ꯃꯥꯜꯂꯦ
ꯁꯥ ꯇꯞꯅ ꯇꯥꯛ ꯋꯥ ꯅ ꯐꯣꯟꯁꯦ
ꯀꯩ ꯂꯝꯗꯒꯤꯅꯣ ꯕ꯭ꯔꯥꯗꯔꯁꯦ
ꯑꯩ ꯊꯃꯣꯏ ꯐꯗꯩꯅꯦ
ꯑꯦ ꯌꯥꯝ ꯅꯛꯑꯦꯅ ꯑꯗꯨꯗꯤ
ꯅꯅꯤ ꯀꯥꯏꯗꯅꯣ
ꯑꯩꯕꯨꯗꯤ ꯑꯩꯁꯨ ꯊꯥꯡꯃꯩꯕꯟꯅꯤ ꯊꯥꯡꯃꯩꯕꯟꯅꯦ ꯑꯗꯣ
ꯑꯥ
ꯍꯧꯖꯤꯛ ꯂꯩꯕꯗꯤ ꯃꯄꯥꯟꯗ ꯂꯩꯕꯀꯣ
ꯑꯣ ꯑꯣ
ꯀꯩ ꯍꯣꯠꯅꯔꯤꯒꯦ ꯕ꯭ꯔꯥꯗꯔ
ꯑꯩ ꯀꯣꯂꯦꯖ ꯀꯥꯔꯤꯗ ꯂꯣꯏꯁꯤꯟꯈ꯭ꯔꯦ ꯀꯣꯂꯦꯖꯄꯨꯗꯤ
ꯍꯧꯖꯤꯛꯇꯤ ꯍꯧꯖꯤꯛ ꯍꯧꯖꯤꯛꯇꯤ ꯀꯩ ꯍꯣꯅꯔꯤꯕ
ꯍꯧꯖꯤꯛꯖꯤ ꯀꯩꯁꯨ ꯔꯤꯖꯥꯕ ꯉꯥꯏꯕ ꯑꯣꯏꯅꯀꯣ
ꯑꯣ
ꯑꯗꯨꯝ ꯂꯩꯔꯤꯅꯦ ꯍꯣꯏ
ꯇꯥꯏꯝ ꯄꯥꯁ ꯇꯧꯔꯤ
ꯒ꯭ꯔꯦꯖꯨꯑꯦꯁꯟꯒꯤ ꯔꯤꯖꯜ ꯉꯉꯥꯏꯕ ꯑꯣꯏꯅ ꯑꯗꯨꯝ ꯀꯣꯆꯤꯡ ꯃꯆꯥ ꯃꯆꯥꯒꯨꯝꯕ ꯆꯠꯂꯒ ꯑꯗꯨꯝ ꯂꯩꯗ ꯀꯩꯁꯨ ꯊꯣꯏꯗꯣꯛꯄ ꯇꯧꯗꯦꯗ
ꯑꯣ ꯐꯔꯦ ꯐꯔꯦ
ꯎꯝ
ꯑꯩꯅ ꯃꯄꯥꯟꯗ ꯄꯩꯁꯥ ꯈꯔꯒꯣ ꯇꯥꯟꯕ ꯌꯥꯕ ꯈꯔ ꯇꯥꯟꯕꯅꯦ ꯃꯅꯤꯄꯨꯔ
ꯅꯗꯤ ꯀꯩ ꯀꯥꯏ ꯍꯅꯔꯤꯕꯗꯥ
ꯑꯩꯁꯦ ꯃꯄꯥꯟꯗ ꯊꯕꯛ ꯈꯔ ꯇꯧꯔ ꯗꯨꯀꯥꯟꯒꯨꯝꯕ ꯗꯨꯀꯥꯟꯒꯨꯝꯕ ꯏꯁꯇꯣꯜꯒꯨꯝꯕ ꯈꯔ ꯍꯥꯡꯉꯤ ꯃꯆꯥ ꯃ
ꯃꯐꯝꯗꯤ ꯀꯥꯏꯗꯅꯣ ꯍꯥꯏꯕ ꯌꯥꯔꯣꯏꯗ꯭ꯔꯣ
ꯃꯐꯝꯁꯦ ꯑꯥꯎꯠꯁꯥꯏꯠꯅꯦ ꯑꯗꯣ ꯃꯐꯝꯁꯤ ꯀꯃꯥꯏ ꯍꯥꯏꯗꯣꯏꯅꯣ ꯐꯔꯦ
ꯀꯦꯄꯤꯇꯥꯜꯒꯨꯝꯕ ꯍꯥꯏꯕ ꯌꯥꯏꯅ
ꯑꯩꯈꯣꯏꯒꯤ ꯀꯔꯅꯥꯇꯀꯥ ꯁꯥꯏꯠꯇꯠꯇꯨ ꯈꯪꯕ꯭ꯔꯣ
ꯈꯪꯉꯤ
ꯑꯥ ꯑꯗꯨꯝꯂꯣꯝ ꯂꯩꯕ
ꯑꯩꯁꯨ ꯂꯩꯔꯝꯃꯦ ꯀꯔꯅꯥꯇꯀꯥꯗ ꯍꯥꯟꯅ ꯀ꯭ꯂꯥꯁ ꯐꯥꯏꯚ ꯁꯤꯛꯁ ꯁꯚꯦꯟ ꯑꯩꯠ ꯀꯣ ꯅꯥꯏꯟ ꯀ꯭ꯂꯥꯁ ꯅꯥꯏꯟ ꯐꯥꯎ ꯂꯩꯔꯝꯃꯦ ꯀꯔꯅꯥꯇꯀꯥꯗ ꯑꯗꯨꯒ ꯌꯨꯝꯊꯣꯛꯑꯒ ꯑꯁꯤꯗ
ꯃꯐꯝꯗꯤ ꯋꯦꯗꯔ ꯑꯣ ꯂꯩꯕꯗꯤ ꯅꯨꯡꯉꯥꯏ
ꯑꯁ ꯋꯦꯗꯔꯗꯤ ꯅꯨꯡꯉꯥꯏꯕꯅꯤꯍꯦ ꯏꯪꯁꯨ ꯏꯪꯕ ꯅꯠꯇꯕ ꯁꯥꯁꯨ ꯁꯥꯕꯅ ꯑꯗꯨꯒ ꯃꯣꯗꯔꯟ ꯀꯥꯜꯃꯦꯠ ꯍꯥꯏꯁꯤꯔ ꯅꯨꯡ ꯅꯨꯡꯉꯥꯏꯔꯤꯅꯤ ꯀ꯭ꯂꯥꯏꯃꯦꯠꯇꯀꯤ ꯑꯁꯦꯡꯕ ꯀꯔꯅꯇꯀꯗꯤ ꯆꯦꯟꯅꯥꯏ ꯄꯨꯗꯨꯆꯦꯔꯤ ꯆꯦꯟꯅꯥꯏꯒꯨꯝꯕ ꯆꯠꯂꯗꯤ ꯁꯥꯒꯠꯂꯦꯕ
ꯆꯦꯟꯅꯥꯏꯒꯨꯝꯕꯗꯤ ꯌꯥꯝ ꯁ ꯁꯥꯏꯗ ꯆꯦꯟꯅꯥꯏꯒꯨꯝꯕ ꯒꯣꯋꯥꯒꯨꯝꯕꯀꯣ
ꯕꯦꯡꯂꯨꯔꯨ ꯕꯦꯡꯂꯨꯔꯨ ꯍꯥꯏꯁꯦ ꯕꯦꯡꯂꯨꯔꯨ ꯑꯃ
ꯕꯦꯡꯒ꯭ꯂꯣꯔꯗꯁꯨ ꯂꯩ ꯕꯦꯡꯒ꯭ꯂꯣꯔꯗꯁꯨ ꯂꯩꯔꯝꯃꯦ ꯑꯩꯁꯦ ꯒꯣꯋꯥꯗꯁꯨ ꯍꯧꯖꯤꯛꯅ ꯀꯔꯅꯥꯇꯀꯥꯗ ꯂꯩꯕꯀꯣ
ꯎꯝ
ꯏꯁꯇꯦꯠ ꯌꯥꯝꯃꯦ ꯑꯩꯁꯨ ꯂꯩꯕꯁꯦ ꯑꯗꯣ ꯍꯧꯖꯤꯛ ꯀꯔꯅꯥꯇꯀꯥꯗ ꯂꯩꯕ
ꯎꯝ ꯃꯅꯤꯄꯨꯔꯁꯤꯗꯤ ꯌꯥꯗ꯭ꯔꯦꯍꯦ
ꯃꯅꯤꯄꯨꯔꯤ ꯌꯥꯗꯦ ꯃꯅꯤꯄꯨꯔ ꯀꯩꯗꯧꯅꯦ
ꯊꯥꯏꯅꯒꯤ ꯃꯅꯤꯄꯨꯔꯗꯨ ꯅꯠꯇ꯭ꯔꯦ ꯍꯣꯏ ꯆꯤꯡꯔꯣꯝꯗꯕꯨꯗꯤ ꯈꯔ ꯏꯪꯉꯝꯝꯕ ꯌꯥꯏ ꯃꯐꯝ ꯈꯔꯕꯨꯗꯤ ꯑꯁ ꯏꯝꯐꯥꯜꯗꯗꯤ ꯌꯥꯗ꯭ꯔꯦ
ꯁꯨ ꯌꯥꯗ꯭ꯔꯦ ꯃꯥꯔꯀꯦꯠꯁꯨ ꯌꯥꯗ꯭ꯔꯦ
ꯌꯥꯗ꯭ꯔꯦ ꯌꯥꯗ꯭ꯔꯦ ꯍꯥꯏꯕꯦꯠ ꯁꯥꯔꯦ
ꯀꯨꯏꯗ꯭ꯔꯦ ꯃꯅꯤꯄꯨꯔꯁꯦ
ꯍꯦꯟꯅ ꯆꯪꯗꯕ ꯍꯧꯉꯨ ꯍꯧꯔꯛꯑꯦꯕ ꯐꯦꯂꯅꯨꯡ ꯃꯁꯨ ꯆꯪꯗꯕꯗꯨ ꯑꯗꯨꯒꯤ ꯃꯑꯣꯡꯅ ꯍꯧꯈ꯭ꯔꯦꯃ
ꯐꯦꯟꯅꯨꯡꯕꯗꯨ ꯅꯨꯡꯁꯤꯠ ꯑꯁꯥꯕ ꯑꯣꯏꯅ ꯍꯨꯝꯃꯦ ꯍꯥꯏꯅ
ꯍꯣꯏ ꯍꯣꯏ ꯍꯣꯏ ꯑꯗꯨꯒꯨꯝꯕ ꯇꯧꯔ ꯅꯨꯡꯁꯥꯗꯣ ꯁꯥꯃꯟꯗꯣꯏꯀꯣ
ꯑ ꯂꯩꯅꯤꯡꯗꯦ ꯃꯅꯤꯄꯨꯔ ꯄꯨꯗ ꯍꯜꯂꯒ ꯂꯥꯛꯅꯤꯡꯗ꯭ꯔꯦꯅꯦ
ꯅꯁꯨ ꯅꯦꯛꯁ ꯏꯌꯥꯔꯒꯨꯝꯕ ꯑꯃꯨꯛ ꯆꯪꯒꯦꯔꯥ ꯑꯩꯈꯣꯏ ꯑꯟꯗꯤꯤꯈꯣ ꯑꯗꯨꯗ ꯁꯦꯇꯜ ꯇꯧ ꯂꯩꯦꯕꯕꯨꯣ
ꯑꯣ
ꯑꯗꯨꯗ ꯑꯃꯨꯛ ꯆꯪꯉꯁꯤ ꯍꯔꯗꯒꯤ ꯍꯂꯦꯟ
ꯑ ꯂꯩꯕꯗꯤ ꯅꯨꯡꯉꯥꯏꯕꯅ ꯁꯣ ꯅꯪ ꯂꯥꯛꯅꯤꯡꯉꯗꯤꯀꯣ ꯍꯧꯖꯤꯛꯁꯨ ꯂꯩꯕ ꯅꯨꯡꯉꯥꯏ ꯑꯗꯣ
ꯋꯦꯗꯔꯕꯨꯔꯤ ꯅꯍꯥꯦ
ꯃꯅꯤꯄꯨꯔꯁꯦ ꯃꯅꯤꯄꯨꯔꯁꯦ ꯏꯁꯇ꯭ꯔꯒꯜ ꯇꯧꯕ ꯌꯥꯝ ꯋꯥꯏꯅꯤ
ꯍꯣꯏ ꯑꯁ ꯍꯧꯖꯤ ꯂꯥꯟ ꯂꯩꯕꯅꯦ ꯀꯩ ꯀꯩ ꯂꯩꯅ ꯑꯁ ꯋꯥꯏ
ꯑꯝ ꯑꯩꯈꯣꯏꯗꯤ ꯕꯤꯖꯤꯅꯦꯁ ꯇꯧꯕꯅꯤꯅꯀꯣ
ꯑꯥ
ꯂꯣꯛꯗꯥꯎꯟꯒꯨꯝꯕ ꯄꯟꯒꯨꯝꯕ ꯂꯩꯔꯗꯤ ꯌꯥꯝ ꯋꯥꯏꯑꯦꯕ
ꯑꯩ ꯁꯜ ꯑꯣꯏꯅ ꯕꯤꯖꯤꯅꯦꯁ ꯊꯧ ꯄꯥꯏ ꯎꯝ
ꯕꯟ ꯑꯃꯨꯛ ꯂꯩꯔꯅꯤ
ꯍꯣꯏ
ꯑꯗꯨꯝꯕ
ꯐꯦꯃꯤꯂꯤꯅ ꯇꯧꯔꯒ ꯑꯩꯈꯣꯏꯅ ꯑꯃꯨꯛ ꯌꯧꯁꯤꯟꯕꯗꯨꯗꯤ ꯈꯔ ꯑꯣꯠ ꯇꯥꯏꯕ ꯑꯩꯈꯣꯏ ꯏꯁꯥꯒꯤ ꯑꯗꯨꯝ ꯍꯣꯠꯅꯔꯒ ꯇꯧꯕꯗꯨꯗꯤ ꯈꯔ ꯇꯣꯡꯉꯥꯜꯂꯦꯕ
ꯑꯦ ꯃꯅꯤꯄꯨꯔꯁꯦ ꯃꯇꯝ ꯈꯔ ꯋꯥꯈꯤꯅꯤ
ꯎ ꯅꯪꯕꯨ ꯆꯥꯛ ꯆꯪꯉꯤꯔꯣ ꯆꯪꯗ꯭ꯔꯤꯔꯣ
ꯍꯥꯏꯟꯁꯥꯡꯗꯤ ꯈꯔ ꯑꯗꯨꯝ ꯇꯧꯕꯅꯤꯅ ꯈꯔ ꯆꯪꯉꯤ
ꯐꯥꯏ ꯐꯥꯏ ꯎꯝ ꯑꯩ ꯑꯩꯁꯨ ꯀꯣꯜ ꯇꯧꯕꯗꯣ ꯃꯤ ꯑꯃꯈꯛ ꯂꯩꯕ
ꯊ
ꯑꯗꯨꯒꯤ ꯏꯇꯟ ꯇꯧꯕꯗ ꯅꯨꯡꯉꯥꯏꯇꯕ ꯑꯗꯨꯒꯤ ꯑꯗꯨꯝ ꯋꯥꯆꯦꯞꯇ ꯑꯗꯨꯝ ꯅꯨꯡꯉꯥꯏꯅꯕꯅ ꯀꯣꯜ ꯇꯧꯕ ꯌꯥꯅꯕꯀꯣ ꯃꯦꯁꯦꯁ ꯇꯔꯄꯅꯤꯗ ꯅꯨꯄꯤꯅꯦ ꯅꯨꯄꯥꯅꯦ ꯈꯪꯗꯦ ꯅꯨꯄꯤ ꯄ꯭ꯔꯣꯐꯥꯏꯜ ꯑꯣꯏꯔꯝꯕꯒꯤ ꯁꯤꯁꯇꯔ ꯍꯥꯏꯅꯗꯤ ꯀꯧꯔꯦ ꯁꯥꯎꯕ ꯌꯥꯗꯦ
ꯍꯦ ꯀꯦꯁꯨ ꯀꯥꯏꯗꯦꯗ
ꯅꯨꯄꯤ ꯑꯣꯏꯒꯔꯥ ꯅꯨꯄꯥ ꯑꯣꯏꯒꯦꯔꯥ ꯑꯗꯨꯝ ꯇꯧꯔꯁꯦ ꯍꯥꯏꯗꯨꯅ ꯉꯁꯤꯁꯦ ꯑꯩ ꯇꯔꯥ ꯍꯦꯜꯂꯛꯑꯃꯅꯤ ꯀꯣꯜ ꯇꯧꯕꯁꯦ
ꯇꯔꯥ
ꯎꯝ ꯇꯔꯥ ꯍꯦꯜꯂꯦ ꯉꯁꯤꯁꯦ
ꯌꯥꯝꯗꯔꯗꯤ ꯈꯔ ꯌꯥꯝ ꯇꯧꯕ ꯃꯥꯜꯂꯦꯀꯣ
ꯈꯔ ꯇꯧꯈ꯭ꯔꯦ ꯉꯁꯤꯗꯤ
ꯇꯧꯒꯗꯕꯅꯤ ꯇꯧꯒꯗꯕꯅꯤ ꯑꯩꯈꯣꯏꯗꯤ ꯌꯥꯗ꯭ꯔꯦꯗ ꯑꯩꯈꯣꯏꯗꯤ ꯃꯄꯥꯟꯗ ꯂꯩꯕꯅꯤꯅꯀꯣ ꯁꯕꯌꯠ ꯊꯛꯄꯒꯤ ꯊꯕꯛꯀꯤ
ꯅ ꯑ ꯀ ꯀꯗ ꯍ ꯂꯩꯒꯦ
ꯀꯔꯅꯥꯇꯀꯥꯒꯤ ꯗꯤꯁꯇ꯭ꯔꯤꯛꯁꯦ ꯇꯨꯝꯀꯨꯔ ꯍꯥꯏꯇꯥꯔꯦ
ꯎꯝ ꯋꯥꯔꯜ ꯀꯞ ꯌꯦꯡꯒꯗ꯭ꯔꯣ ꯔꯣꯅꯥꯜꯗꯣ ꯒꯣꯜ ꯆꯟꯈ꯭ꯔꯦ ꯍꯥꯏꯅꯦ ꯔꯣꯅꯥꯜꯗꯣ ꯔꯣ ꯃꯦꯁꯤꯔꯣ
ꯀꯃꯅ ꯆꯟꯈ꯭ꯔꯒꯦ
ꯑ
ꯀꯔꯝꯕꯅ ꯆꯟꯈ꯭ꯔꯒꯦ
ꯖꯟꯒ꯭ꯦꯍꯩ ꯃꯦꯁꯤꯔꯣ ꯔꯣꯅꯥꯜꯗꯔꯣ ꯍꯥꯏꯔꯛꯑꯣ
ꯃꯩ ꯍꯧ ꯆꯠꯇ꯭ꯔꯦ ꯍꯥꯏꯅꯦ ꯁ꯭ꯂꯣ ꯆꯠꯂꯦ ꯍꯥꯏꯅꯦ
ꯑꯗ ꯊꯤꯀꯨꯟꯅꯤ
ꯌꯥꯔꯣꯏ ꯃꯦꯁꯤ ꯇꯦꯟ ꯇꯦꯟꯕꯅꯤꯅꯀꯣ
ꯅꯪ ꯀꯩ ꯁꯄꯣ ꯏꯇꯥꯑꯣꯕꯤ ꯍꯔꯅꯥꯜꯗꯧꯔꯣ ꯃꯦꯁꯤꯔꯣ
ꯔꯨꯅꯥꯜꯗꯣꯅꯤ ꯀꯩ ꯇꯧꯔꯒꯦ ꯟꯠ ꯁꯤꯕꯨ ꯀꯅꯥꯅ ꯁꯄꯣꯔꯠ ꯇꯧꯒꯦ ꯁꯨ ꯎ
ꯁꯧ
ꯇꯧꯒꯗꯕꯅꯦ ꯔꯣꯅꯥꯜꯗꯣꯗ ꯅꯠꯇꯅ ꯃꯦꯁꯤꯗꯕꯨ ꯀꯅꯥꯅ ꯁꯞꯄꯣꯔꯠ ꯇꯧꯕꯤꯔꯤꯒꯦ ꯍꯧꯖꯤꯛꯄꯣ
ꯆꯒ ꯇꯨ ꯐꯖꯦꯟ ꯆꯥꯎꯍꯦ ꯊꯕꯛ ꯄꯄꯥꯅꯗꯥ ꯂꯩꯌꯨ
ꯑ ꯂꯣꯏꯁꯂꯦ ꯇꯥꯎ ꯑꯩꯁꯦ ꯊꯕꯛꯁꯦ ꯋꯥ ꯋꯥꯕꯗꯤ ꯅꯠꯇꯦꯗ ꯆꯥꯕꯗ ꯋꯥꯕꯅꯤ ꯇꯧꯔꯤꯁꯦ
ꯍꯡꯒꯦꯅꯦ ꯌꯥꯕ꯭ꯔꯣ
ꯌꯥꯏ ꯌꯥꯏ ꯍꯡꯒꯦꯅꯦ
ꯑꯩ ꯋꯥꯆꯦꯠꯇ ꯁꯥꯔꯛꯄꯗꯣ ꯅꯡ ꯑꯗꯨꯝ ꯄꯥꯏꯕ꯭ꯔꯣ ꯍꯣꯏ
ꯑꯣ
ꯋꯥꯆꯦꯞ ꯄꯥꯏꯔꯦ ꯑꯗꯨꯝ ꯋꯥꯔꯤꯕꯥꯅꯤ ꯐꯥꯎꯅꯔꯒ ꯅꯡ ꯐ꯭ꯔꯤ ꯑꯣꯏꯔꯗꯤ ꯑꯗꯨꯝ ꯉꯥꯡꯅꯁꯦ ꯌꯥꯕ꯭ꯔꯣ
ꯑ ꯌꯥꯏ ꯍꯥꯏ ꯃꯔꯣꯜ
ꯍꯣꯏꯀꯣ ꯑꯗꯨꯝ ꯁꯞꯄꯣꯔꯠ ꯇꯧꯅꯔꯦ ꯗꯦꯠ ꯊꯥꯔꯇꯤꯗ ꯂꯣꯏꯈ꯭ꯔꯅꯦꯕꯀꯣ ꯑꯗꯨꯏ ꯑꯗꯨꯝ ꯐꯥꯎꯅꯔꯒ ꯑꯗꯨꯝ ꯀꯣꯜ ꯇꯧꯅꯁꯦ ꯍꯥꯜꯄ ꯇꯧꯅꯁꯦꯕꯀꯣ
ꯍꯣꯏ ꯇꯦꯛꯁ ꯑꯗꯨꯝ ꯊꯥꯔꯛ ꯑꯣ
ꯐꯥꯔꯦ ꯐꯥꯔꯦ ꯑꯗꯨꯗꯤ ꯕꯗꯔ ꯐꯖꯅ ꯆꯥꯔꯣꯀꯣ ꯑꯣꯀꯦ ꯑꯣꯀꯦ ꯊꯦꯡꯀ꯭ꯌꯨ ꯕ꯭ꯔꯗ ꯊꯦꯡꯀ꯭ꯌꯨ ꯁꯣ ꯃꯁ ꯑꯣꯀꯦ ꯑꯣꯀꯦ